ꯇꯥꯕ꯭ꯔꯣ
ꯅꯣ
ꯍꯜꯂꯣ ꯇꯥꯔꯦꯀꯣ ꯎꯝ ꯎꯝ ꯎꯝ ꯍꯣꯏ ꯇꯥꯔꯦ ꯇꯥꯔꯦ ꯍꯧꯖꯤꯛꯇ ꯉꯥꯡꯅꯔꯝꯕꯗꯨ ꯅꯠꯇ꯭ꯔꯣ ꯏꯕꯥꯅꯤ ꯑꯁ ꯇꯣꯉꯥꯟꯖꯥꯔꯥ
ꯃꯥꯟꯅꯤꯅꯦ
ꯅꯠꯇꯦꯅꯤ ꯑꯁ ꯍꯧꯖꯤꯛꯇꯉꯥꯡꯅ ꯑꯩ ꯈꯣꯟ ꯇꯥꯗꯦ ꯍꯥꯏꯕꯗꯨ
ꯍꯣꯏ ꯍꯧꯖꯤꯛ ꯈꯇꯥ
ꯍꯧꯖꯤꯛ ꯈꯛꯇ ꯉꯥꯡꯅꯔꯝꯕ ꯂꯩꯌꯦꯕꯀꯣ ꯑꯩꯒꯤ ꯈꯣꯟ ꯁꯨꯡꯂꯥ ꯇꯥꯗꯕ ꯑꯩ ꯏꯊꯟꯗ ꯉꯥꯡ ꯂꯩꯔꯕ ꯍꯥꯏꯗꯤ ꯃꯊꯟꯗꯗꯤ ꯃꯨꯠꯇꯦꯕꯕꯨ
ꯑꯣ
ꯍꯣꯏ ꯍꯣꯏ ꯍꯣꯏ ꯉꯁꯥꯏ ꯑꯍꯥꯟꯕ ꯇꯧꯅꯔꯝꯕꯗꯨ ꯑꯣꯏꯔꯝꯒꯅꯤ ꯏꯕꯥꯅꯤ ꯑꯗꯨꯗꯤ
ꯍꯣꯏꯅꯦ ꯑꯍꯥꯟꯕꯗꯨꯅꯤ ꯍꯨꯡ ꯍꯨꯡ
ꯍꯧꯖꯤꯛꯇ ꯍꯧꯖꯤꯛꯇ ꯇꯧꯅꯔꯔꯝꯕ ꯂꯩꯕꯀꯣ ꯑꯁ ꯑꯩ ꯆꯤꯟ ꯌꯥꯝ ꯆꯤꯟ ꯐꯖꯅ ꯀꯩꯅꯣ ꯇꯧꯒ꯭ꯔꯦ ꯍꯥꯏꯕꯗꯤ ꯃꯥꯅ ꯉꯥꯡꯕꯨ ꯁꯣꯂꯥ ꯇꯥꯗꯕ ꯑꯩꯩꯅ ꯉꯥꯡꯕꯗꯤ ꯃꯥ ꯇꯥꯏ ꯍꯥꯏꯕ
ꯑꯣ ꯅꯊꯟꯗ ꯑꯃꯨꯛ ꯑꯗꯨꯝ ꯉꯥꯡꯉꯨꯗꯅ ꯀꯩꯁꯨ ꯀꯩꯗꯅꯣ
ꯑꯁ ꯃꯤꯅ ꯇꯥꯔꯗꯤ ꯀꯩꯅꯣ ꯇꯧꯕꯩꯅ ꯏꯊꯠꯗ ꯑ ꯉꯥꯡ ꯂꯩꯕꯗ ꯍꯥꯏꯗꯤ ꯃꯤ ꯂꯩ ꯂꯧꯧꯗꯅ ꯂꯝꯕꯤꯗ ꯆꯠꯄꯗ ꯈꯣꯠꯄꯗ ꯑꯁ ꯏꯊꯥꯟꯗ ꯋꯥ ꯑ ꯉꯥꯡꯆꯥ ꯂꯩꯗꯤ ꯃꯤꯅꯗꯤ ꯀꯩꯝ ꯈꯟꯕꯤꯒꯅꯤꯅꯪꯒ
ꯀꯤ ꯋꯥꯔꯤ ꯁꯥꯔꯤꯅꯦ ꯑꯗꯨꯃꯥꯏꯅ ꯍꯥꯏꯌꯨ
ꯍꯣꯏ ꯑꯗꯨꯕꯨꯗꯤ ꯑꯗꯨꯅꯦ ꯑꯗꯨ ꯅ ꯑꯩꯅ ꯎꯕꯨꯗꯤ ꯀꯩꯅꯣ ꯈꯪꯗꯦꯅꯦ ꯚꯥ ꯑꯃꯗ ꯈꯪꯗꯤꯅ
ꯈꯜꯂꯣꯏ ꯈꯜꯂꯣꯏ ꯅꯊꯟꯗ ꯑꯗꯨꯃꯥꯏꯅ ꯈꯟꯒꯅꯤꯗ
ꯃꯤꯅ ꯈꯟꯕ ꯈꯟꯕ ꯈꯪꯗꯕꯗꯤꯅꯤꯅ ꯆꯦ ꯈꯨꯟꯕ ꯃꯤ ꯆꯦ ꯈꯨꯟꯕ ꯃꯤ ꯈꯪꯂꯝꯕꯅꯤꯅ
ꯎꯝ
ꯂꯝꯕꯤꯗ ꯆꯦ ꯈꯣꯡꯒꯣꯟꯜꯗ ꯆꯥꯕꯁꯤꯡꯗꯨ
ꯈꯪꯉꯦ ꯈꯪꯉꯦ
ꯑ
ꯀꯩꯅꯣ
ꯑꯣꯅꯤ ꯀꯏꯅ
ꯍꯁ ꯎ ꯅꯅꯤꯗ ꯑ ꯕꯤꯁꯦꯁ ꯊꯥꯔꯛꯄ꯭ꯔꯣ ꯊꯥ
ꯀꯩꯗꯧꯕ
ꯃꯦꯁꯦꯁ ꯊꯥꯔꯛꯄ꯭ꯔꯣ ꯅꯪꯉꯣꯟꯗ
ꯊꯥꯔꯛ ꯊꯥꯔꯛ
ꯎꯝ ꯑꯗꯨꯒꯤ ꯃꯈꯣꯟꯗ ꯇꯥꯕꯒꯤ ꯅꯪ ꯍꯁ ꯍꯩꯕꯒꯨꯝ ꯇꯧꯕꯀꯣ
ꯍ
ꯋꯥꯏꯗ ꯆꯥꯛ ꯆꯥꯔꯒ ꯂꯩꯕꯁꯦ
ꯆꯥꯛꯆꯥꯕꯗ ꯋꯥꯏ ꯍꯥꯏꯒꯅꯨ ꯋꯥꯏ ꯍꯩꯔꯤ
ꯀ꯭ꯔꯤꯌꯣ
ꯆꯥꯛ ꯆꯆꯥꯕꯗ ꯋꯥꯏ ꯍꯥꯏ ꯍꯩꯇꯦꯕ ꯊꯕꯛ ꯁꯨꯕꯗꯗꯤ ꯋꯥꯏ ꯍꯥꯏꯕ ꯌꯥꯏ
ꯑꯣ
ꯑꯍꯜ ꯂꯃꯟꯁꯤꯡꯅ ꯍꯥꯏꯅꯔꯝꯕ ꯂꯩ ꯆꯥꯛ ꯆꯥꯕꯗ ꯋꯥꯏ ꯍꯥꯏꯒꯅꯣ ꯍꯥꯏ
ꯑꯣ ꯑꯩꯗꯤ ꯑꯗꯨꯝ ꯋꯥꯏ ꯍꯥꯏꯌꯦ
ꯑꯗꯨ ꯍꯥꯏ ꯍꯥꯏꯕꯗꯨ ꯐꯗꯤ ꯍꯥꯏꯌꯦꯕꯨ ꯍꯥꯏꯗꯤ ꯑꯍꯜ ꯂꯃꯟꯁꯤꯡꯅ ꯍꯥꯏꯔꯝꯕꯗ ꯍꯥꯏꯕꯅꯤꯗ ꯃꯣꯏꯅꯗꯤ ꯂꯩꯕꯥꯛ ꯅꯦꯠꯄ ꯍꯥꯜꯂꯦꯅꯀꯣ ꯊꯥ ꯎꯕ ꯍꯥꯜꯂꯦꯅꯀꯣ
ꯎꯝ
ꯃꯣꯏꯅ ꯍꯥꯏꯕꯤꯔꯝꯕꯗꯨ ꯑꯩꯁꯦ ꯑꯩꯁꯨ ꯈꯪꯕ ꯅꯠꯇꯦꯗ ꯃꯣꯏꯅ ꯍꯥꯏꯔꯝꯕꯗꯨ ꯑꯗꯨꯝ
ꯇ ꯑꯣꯏꯔꯗꯤ ꯐꯠꯇꯕ ꯃꯥꯜꯂꯦꯅꯦ ꯑꯍꯟꯁꯤꯡꯅ ꯍꯥꯏꯔꯗꯤ ꯑꯩꯗꯤ ꯑꯗꯨꯝ ꯍꯥꯏꯩꯕꯅꯦ ꯋꯥꯏ ꯆꯥꯛ ꯆꯥꯕꯁꯦ ꯋꯥꯏꯅꯦ ꯑꯗꯨꯃꯥꯏꯅ ꯍꯩꯕꯅꯦ ꯑꯩꯗꯤ
ꯑꯁ ꯑꯗꯨ ꯍꯥꯏ ꯍꯩꯔꯦꯕ ꯑꯗꯨ
ꯍꯥꯏꯩꯔꯔꯣꯏꯀꯣ ꯑꯃꯨꯀꯥꯁ ꯅꯪ ꯀꯣꯜ ꯇꯧꯔꯛꯄꯁꯦ ꯌꯥꯝ ꯅꯨꯡꯉꯥꯏꯍꯦ
ꯅꯪꯅ ꯍꯥꯏꯔꯣꯏ ꯍꯥꯏꯔꯁꯨ ꯑꯩꯗꯤ ꯇꯥꯒꯗꯧꯕꯁꯨ ꯅꯠꯇꯅ ꯏꯕꯥꯅꯤ ꯂꯩꯅꯤ ꯍꯥꯏꯅꯕꯕꯁꯤꯅꯗꯤꯦ
ꯑꯗꯨꯕꯨꯁꯨ ꯍꯥꯏ ꯑꯃꯨꯛꯀ ꯍꯥꯏꯔꯔꯣꯏ ꯍꯥꯏꯔꯤꯁꯤꯗꯤ
ꯎ ꯎ ꯎ ꯎ ꯑꯣꯅꯕ ꯁꯅꯥꯗ
ꯑꯁ ꯃꯗꯤꯃꯥꯏꯅꯟ ꯍꯥꯏꯅꯨꯅꯦ ꯎꯅꯗ꯭ꯔꯁꯨ ꯍꯥꯏꯔꯣꯏ ꯍꯥꯏꯔꯗꯤ ꯍꯥꯏꯔꯣꯏꯅꯦ
ꯅꯨꯃꯤꯠꯁꯦ ꯉꯥꯏꯕꯕꯁꯤꯦ ꯋꯥꯔꯦꯗ ꯊꯨꯅ ꯃꯝꯃꯉꯗꯤ ꯈꯔ ꯊꯨꯅ ꯃꯥꯡꯅꯗꯤ ꯐꯔꯒꯗꯧꯔꯅꯤ
ꯑꯁ ꯃꯝꯕ ꯄꯥꯝꯕ꯭ꯔꯅꯦ ꯅꯪꯕꯨꯣ
ꯁ꯭ꯃꯤꯍꯤꯃꯝ ꯊꯨꯅꯨꯨꯝ ꯃꯝꯂꯒ ꯀꯔꯤ ꯍꯥꯏꯁꯤꯔꯥ ꯅꯨꯃꯤꯠ ꯑꯅꯧꯕ ꯑꯃꯨꯛ ꯂꯥꯛꯕꯗꯣ
ꯑꯩꯁ ꯃꯤ ꯑꯅꯧꯕ ꯑꯃꯨꯛꯀ ꯂꯥꯛꯅꯤ ꯑꯃꯨꯛꯀ ꯑꯃꯝꯕ ꯄꯝꯔꯅꯤ ꯅꯪ ꯅꯨꯡꯁꯤꯗꯤꯕ
ꯇꯧꯐꯝ ꯂꯩꯇꯦ ꯂꯩ ꯀꯩꯅ ꯃꯇꯝ ꯂ ꯄꯥꯝ ꯂꯩꯇꯦ ꯀꯔꯤ ꯇꯧꯔꯨꯅꯤ
ꯎꯝ ꯑꯗꯨꯝ ꯆꯠꯈꯤꯅꯤꯗ ꯃꯇꯝꯗꯨ ꯋꯥꯏꯅꯦ ꯑꯩꯒꯤ ꯏꯅꯔꯖꯤ ꯂꯩꯇꯦ
ꯑ
ꯀꯔꯤꯔꯥ ꯈꯪꯗꯦꯅ ꯏꯁꯤ ꯑꯗꯨꯝ ꯂꯩꯗꯕ ꯑꯩꯉꯣꯟꯗ
ꯋꯥꯔꯤ ꯁꯥꯕꯤꯈꯤꯒꯣ ꯋꯥꯔꯤ ꯃꯜꯂꯤꯕꯤꯈꯤꯒꯦ ꯋꯥꯔꯤ ꯃꯂꯤꯕꯤꯈꯤꯕ ꯑꯁ ꯑꯩ ꯀꯥꯎ ꯀꯥꯎꯈ꯭ꯔꯦꯅꯦ
ꯑꯁ ꯇꯥꯅꯤꯡꯕ ꯀꯥꯟꯁꯤꯗ ꯀꯔꯤ ꯀꯥꯎꯕ꯭ꯔꯅꯦ
ꯑꯩꯅ ꯉꯥꯡꯈ꯭ꯔꯗꯤ ꯂꯣꯟꯗꯣ ꯁꯨꯔꯣꯏꯗꯕ ꯑꯗꯨꯒꯤ
ꯍ ꯍ
ꯍꯥꯏꯕꯗꯤ ꯏꯃꯥꯒꯤ ꯏꯃꯥꯒꯤ ꯂꯣꯟꯒ ꯅꯠꯇꯕꯒꯗꯤ ꯇꯣꯉꯥꯜꯂꯦ ꯅꯪꯀꯣ
ꯁꯪꯒ꯭ꯔꯦ
ꯑꯩꯁꯨ ꯉꯥꯡꯂꯤ ꯍꯥꯏꯕ ꯋꯥꯅꯦ ꯑꯁꯤ
ꯎꯝ ꯑꯩꯗꯤ ꯑꯩꯁꯨꯅꯦ ꯌꯥꯝ ꯏꯝꯄ꯭ꯔꯨꯚ ꯑꯣꯏꯈ꯭ꯔꯦ ꯁꯤꯗꯒꯤ
ꯉꯥꯡꯂꯛꯄꯗ ꯈꯔ ꯈꯔ ꯄꯜꯂꯦꯕ ꯑꯁꯤ ꯉꯥꯡꯉꯤ ꯍꯥꯏꯕ ꯋꯥꯅꯦꯕꯀꯣ
ꯎꯝ
ꯑꯗꯨꯒ ꯑꯩꯅ ꯋꯥꯔꯤꯕꯨꯗꯤ ꯌꯥꯝ ꯂꯩꯔꯤꯗ ꯑꯗꯨ ꯂꯤꯗꯣꯔꯛꯄꯗꯨ ꯐꯥꯏꯗꯣꯔꯛꯄꯗꯨ
ꯑꯗꯨꯗꯤ
ꯌꯥꯝꯅ ꯌꯧꯔꯣꯏꯕ
ꯑꯗꯨꯅꯦ ꯑꯗꯨ ꯑꯗꯨꯝ ꯇꯧꯋꯦꯗ ꯃꯤꯁꯤꯡꯁꯦ ꯑꯩꯁꯨ ꯑꯗꯨꯝ ꯇꯧꯋꯦ
ꯏꯁꯥꯒꯤ ꯏꯁꯥꯒꯤ ꯂꯣꯟꯒꯗꯤ ꯇꯣꯉꯥꯟꯂꯗꯅꯕꯨ
ꯎꯝ
ꯅꯣꯡꯃ ꯂꯤꯅꯤꯒꯦ ꯀꯣ
ꯍꯣꯏ-ꯅꯦ꯫ ꯂꯤꯕꯤꯔꯣꯅꯦ ꯉꯥꯏꯔꯤ ꯉꯥꯏꯗꯨꯅ ꯂꯩꯔꯒꯦ꯫
ꯉꯥꯏꯕꯗ ꯀꯥꯟꯗꯣꯏ ꯉꯥꯏꯕ ꯀꯥꯟꯂ ꯑꯗꯤꯩ ꯑꯗꯨꯝ ꯀꯩꯅꯣ ꯂꯥꯛꯑꯒꯅ ꯃꯨꯥꯝ ꯂꯥꯛꯑꯒꯅ
ꯅꯪ ꯈꯣꯟꯖꯦꯜꯗꯣ ꯑꯩ ꯈꯪꯕꯒꯨꯝ ꯇꯧꯕꯀꯣ ꯃꯤ- ꯃꯥꯅ ꯑ ꯅꯪꯒꯤ ꯈꯣꯟꯖꯦꯜꯒ ꯆꯞ ꯃꯥꯟꯅꯕꯒꯤꫪꯥ ꯈꯪꯗꯦ꯫
ꯑꯩ ꯈꯣꯟꯖꯦꯜꯁꯦ ꯃꯥꯟꯅꯕ ꯂꯩꯒꯅꯤꯌꯦ꯫
ꯍꯣꯏ ꯃꯅꯥꯕ ꯂꯩꯕ ꯃꯥꯂꯦ ꯆꯞ ꯃꯥꯟꯅꯩ
ꯅꯪꯉꯣꯟꯗ ꯇꯧꯔꯛꯎꫪ?
ꯅꯠꯇꯦ ꯁꯨꯝ ꯈꯪꯕ ꯃꯤꯒꯀꯣ
ꯈꯪꯉꯝꯃꯤ ꯍꯥꯏꯕ꯭ꯔꯣ?
ꯎꯝ
ꯐꯩꯌꯦꯅꯦ ꯃꯥꯟꯅꯔꯝꯃꯗꯤ꯫ ꯍꯥꯁ
ꯈꯪꯕ ꯃꯤꯒ ꯑꯃꯅ
ꯑꯣ ꯑꯩꯗꯨꯗꯤ ꯈꯣꯟꯖꯦꯜ ꯑꯃꯨꯛ ꯇꯣꯉꯥꯟꯅ ꯁꯥꯔꯁꯦ ꯈꯪꯗꯦ
ꯍꯁ ꯌꯥꯔꯗ
ꯐꯝꯂꯤꯕ꯭ꯔꯣ ꯂꯦꯞꯂꯤꯕ꯭ꯔꯣ?
ꯎꯝ ꯐꯝꯃꯦ ꯐꯝꫪꯒ ꯀꯩꯅꯣ ꯁꯨꯝ ꯑꯩꯒꯤ ꯈꯨꯠꯇ ꯀꯩꯅꯣ ꯁꯦꯝꫪꯒ ꯂꯩꯌꯦ ꯍꯦꯍꯦ
ꯑꯩꯗꯤ ꯑꯩꯗꯤ ꯐꯝꯁꯨ ꯐꯝꯗꯦ ꯂꯦꯞꯁꯨ ꯂꯦꯞꯇꯦ
ꯑꯣ
ꯑꯥ ꯏꯔꯤꯅꯦ
ꯎꯝ ꯄꯥꯏꯕꯁꯨ ꯅꯨꯡꯉꯥꯏꯕꯅꯤ
ꯄꯔꯤ ꯅꯣꯏ-ꯅꯣꯏ ꯃꯌꯥꯝꯕꯨ ꯌꯦꯡꯂꯤ꯫
ꯎꯝ-ꯎꯝ꯫
ꯁꯛꯅ ꯁꯨꯛꯎ ꯎꯗꯦ꯫
ꯏꯪꯕ꯭ꯔꯣꯅꯦ ꯄꯥꯏꯕꯗꯣ ꯏꯪꫪꯝꯒꯅꯤꯀꯣ?
ꯏꯪꯗꯦꯗ ꯁꯥꯏꯗ꯫
ꯍ
ꯄꯥꯏꯔꯤ ꯍꯥꯏꯕꯋꯥꯅꯦꯍꯦ ꯀꯔꯤ ꯄꯥꯏꯕꯔꯣꯅꯦ ꯄꯥꯏꯔꯤ ꯍꯥꯏꯕ ꯄꯥꯏꯔꯤ ꯍꯥꯏꯕ
ꯑꯣ-ꯍꯣ-ꯍꯣ-ꯍꯣ-ꯍꯣ ꯇꯥꯔꯦ-ꯇꯥꯔꯦ꯫
ꯃꯈꯥꯗꯁꯨ ꯂꯦꯞꯇꯦ ꯃꯊꯛꯇꯁꯨ ꯂꯦꯞꯇꯦ ꯄꯥꯏꯔꯤ ꯍꯥꯏꯕꯅꯤꯀꯣ
ꯐꯥꯃꯟꯗꯅ ꯁꯤꯗꯣꯔꯦ ꯅꯨꯡꯁꯥ ꯊꯣꯛꯄ꯭ꯔꯣꯅꯦ?
ꯑꯁꯥ ꯊꯣꯛꯇꯦ
ꯎꯝ ꯗꯨꯗꯤ ꯏꯪꯕ꯭ꯔꯣ?
ꯑꯁ ꯏꯪꯉꯤꯁꯨ ꯍꯥꯏꯕ ꯌꯥꯗꯩ ꯁꯥꯔꯁꯨ ꯍꯥꯏ ꯑꯗꯨꯝ ꯀꯩꯅꯣꯝꯅꯤꯗ ꯃꯌꯥꯏꯕꯨ ꯑꯣꯏꯔꯞꯅꯦ ꯍꯥꯏꯗꯤ ꯉꯁꯥꯏ-
ꯎ
ꯑꯌꯨꯛꯇꯨ ꯈꯔꯥ
ꯍꯥꯎ ꯉ ꯁꯤ ꯑꯩꯣꯏꯗꯤ
ꯉꯁꯥꯏꯗꯨꯣ ꯈꯔ꯭ ꯅꯣꯡ ꯈꯤꯛꯂꯝꯃꯦꯕꯀꯣ꯫ ꯈꯔ ꯇꯥꯔꯝꯃꯩ ꯍꯣꯏ ꯈꯣꯏꯔꯣꯝꯃꯤꯗꯤ ꯅꯨꯡꯉꯥꯏꯌꯦ ꯑꯃꯔꯣꯝꯗ ꯍꯥꯏꯕꯗꯤ ꯌꯥꯝ ꯁꯥꯕꯁꯨ ꯑꯣꯏꯗꯦ꯫
ꯎꯝ ꯑꯩꯀꯣ ꯕꯦꯛ ꯃꯆꯥ ꯌ ꯂꯣꯟꯕꯀꯣ
ꯑꯣ
ꯑ ꯃꯔꯤ ꯁꯦꯝꯕ
ꯑꯣ ꯐꯥꯏꯅꯤ
ꯍꯦꯍꯦ
ꯃꯇꯝ ꯃꯇꯝ ꯑꯗꯨ ꯃꯥꯡꯗꯕꯤ ꯑꯗꯨꯝ ꯇꯧꯕꯗꯨꯅ ꯐꯩꯅꯤ ꯑꯩꯈꯣꯏꯗꯤ ꯇꯧꯐꯝ ꯂꯩꯐꯝꯁꯨ ꯂꯩꯇꯣꯏꯅꯤ ꯑꯗꯨꯝ ꯆꯥꯛ ꯆꯥ ꯑꯗꯨꯝ ꯌꯨꯝ ꯂꯩꯕ ꯊꯕꯛꯀꯨꯝꯕ ꯂꯩꯔꯗꯤ ꯆꯠꯊꯣꯛꯑꯦ
ꯇꯧꯅꯤꯡꯉꯁꯨ ꯀꯩꯅꯣ ꯂꯪꯗꯣ ꯂꯩꯇ꯭ꯔꯤꯅꯦ
ꯀꯩꯒꯤ
ꯂꯧꯕ ꯆꯠꯅꯤꯡꯉꯥꯏꯁꯨ ꯇꯟꯕ
ꯑꯩ ꯊꯤꯜꯂꯧꯎꯔꯣ
ꯍꯣꯏꯅꯦ ꯌꯥꯏꯅꯦ ꯉꯥꯏꯔꯝꯒꯦꯀꯣ
ꯍꯣꯏ ꯌꯥꯏ ꯑꯩꯥ ꯑꯩ ꯊꯤꯜꯂꯀꯦ ꯅꯪ ꯁꯛꯇꯤ ꯈꯪꯍꯟꯕ ꯇꯜꯂꯦꯅꯦ
ꯍꯁ
ꯍꯦꯜꯃꯦꯠ ꯑꯣꯄꯒ꯭ꯔꯥꯁꯦꯔ ꯈꯪꯗꯦ
ꯃꯥꯛꯁꯒꯨꯝꯕ ꯎꯞꯔꯒ ꯂꯥꯛꯑꯣꯀꯣ ꯑꯗꯨꯑꯣꯏꯗꯤ ꯌꯦꯡꯕꯤꯔꯣꯏꯅꯦ ꯅꯪꯒꯤ ꯅꯁꯥꯛꯇꯣ
ꯍꯥꯏꯅꯤ ꯁꯛꯁꯤ ꯁꯛ ꯊꯤ ꯃꯟꯕꯒꯣ ꯑꯩ ꯎꯍꯟꯅꯤꯡꯗꯒꯗꯧꯒꯤꯅꯤꯗ
ꯑꯁ
ꯑꯩꯕꯨꯗꯤ ꯍꯨꯏꯅ ꯁꯥꯟ ꯄ ꯎꯔ ꯑꯁ ꯈꯣꯡꯉꯦ ꯀꯗꯥꯏ ꯍꯥꯏꯗꯤ
ꯐꯖꯕꯤꯒꯤ ꯑꯣꯏꫪꯞ ꯅꯤꯅꯦ ꯑꯁꯤ ꯂꯩꯕꯒꯤ ꯑꯣꯏꯔꯕꯗꯤ
ꯏ ꯍꯨꯏꯅꯐꯥꯎ ꯎꯕꯗ ꯈꯣꯡꯂꯩꯏ ꯆꯦꯟ ꯇꯥꯟꯅꯩ ꯆꯤꯛꯏ ꯂꯝꯕꯤꯒ ꯆꯠꯄ ꯁꯨꯛꯍꯩ ꯍꯩꯅꯗꯦ
ꯑꯁ ꯍꯨꯏꯗꯤ ꯃꯤꯕꯨ ꯑꯗꯨꯝ ꯈꯣꯡꯕꯅꯤꯅꯦꯊ ꯅꯪꯉꯣꯟꯗ ꯅꯠꯇꯦ
ꯅꯠꯇꯦ ꯈꯣꯡꯕꯗ ꯈꯨꯔꯈꯣꯡ ꯈꯨꯔꯈꯣꯡ ꯈꯨꯔꯈꯣꯡ ꯂꯩꯕꯅꯦ
ꯅꯪꯅ ꯃꯤꯒꯤ ꯃꯔꯝꯗ ꯌꯥꯝ ꯈꯪꯕ ꯃꯥꯜꯂꯦ ꯑꯗꯨꯗꯤ
ꯃꯤꯅ ꯅꯨꯡꯁꯤꯅ ꯈꯣꯡꯉ ꯂꯩ ꯁꯥꯎꯅ ꯈꯣꯡꯉꯁꯨ ꯂꯩ
ꯑꯗꯨ ꯅꯪꯉꯣꯟꯗꯗꯤ ꯀꯔꯤ ꯀꯔꯤ ꯀꯔꯝꯃꯥꯏꯅ ꯈꯣꯡꫪꯛꯄ꯭ꯔꯥꯅꯤ ꯑꯗꯨꯗꯤ
ꯍ-ꯍ-ꯍꯥꯁ
ꯑ
ꯑꯩꯒꯤ ꯈꯨꯈꯣꯡ ꯑꯩꯕꯨ ꯈꯨꯈꯣꯡꯗꯤ ꯇꯣꯡꯉꯥꯜꯂꯦ ꯃꯈꯣꯟꯜꯗ ꯀ꯭ꯔꯤꯍꯥꯏꯁꯤꯔ ꯌꯥꯝꯅ ꯑꯁ ꯇꯣꯉꯥꯜꯂꯦ ꯃꯥꯒꯤ ꯈꯣꯟꯗ
ꯑꯗꯨꯗ ꯅꯪꯗꯤ ꯍꯈꯣꯏꯕꯨ ꯅꯨꯡꯁꯤꯗ꯭ꯔꯅꯦ ꯑꯦꯍꯦ ꯑꯃꯨꯛ ꯑꯃꯨꯛꯀ ꯈꯣꯡꯂꯛꯑꯦꯅꯦ ꯇꯥꯏꯌꯦ
ꯄꯥꯡ ꯑꯩ ꯑꯩ ꯑꯩꯕꯨ ꯈꯣꯡꯂꯛꯂꯤꯅꯦꯁꯤ ꯃꯄꯥꯟꯗꯅꯦꯕꯀꯣ ꯃꯄꯥꯟꯕꯨꯗꯤ ꯑꯩꯕꯨꯗꯤ ꯃꯅꯨꯡꯗ ꯂꯩꯌꯦꯕ
ꯎ ꯎꯕꯒꯤꯔ ꯑꯗꯨ